ꯑꯩꯗꯤ ꯑꯁ ꯂꯥꯏꯟꯗ ꯂꯩꯔꯕꯅꯤꯅ ꯋꯥ ꯄꯡꯉꯥꯡ ꯉꯥꯡ ꯂꯩꯔꯦ
ꯑꯗꯨ ꯑꯣꯏꯔꯝꯒꯅꯤ ꯍꯥꯏꯅ ꯈꯨꯗꯛꯇ ꯑꯃꯨꯛ ꯇꯧꯔꯛꯄꯅꯤꯅꯦ
ꯀꯣꯛꯁꯤꯗꯤ ꯌꯥꯢꯌꯦ
ꯋꯥꯗꯣ ꯉꯥ ꯉꯥꯔꯒ ꯍꯦꯛꯇ ꯃꯨꯠꯈꯤꯕꯀꯣ ꯑꯗꯨꯒꯤ ꯑꯣ ꯃꯊꯟꯇ ꯀꯩꯅꯣ ꯇꯧꯕꯒꯤ ꯑꯣꯏꯔꯝꯅꯤ ꯍꯥꯏꯅ
ꯑꯩꯁꯨ ꯁꯥꯏꯠꯇ ꯏꯁꯀ꯭ꯔꯤꯟꯗꯣ ꯁꯥꯏꯠꯇ ꯃꯆꯥ ꯊꯝꯃꯒꯀꯣ ꯑꯗꯨꯝ ꯌꯦꯡꯉ ꯂꯩꯕꯅꯤꯒꯣ ꯑꯗꯨ ꯈꯪꯍꯧꯗꯕꯀꯣ
ꯎꯝ ꯎꯝ ꯌꯥꯝ ꯆꯥꯕꯤꯈ꯭ꯔꯦ ꯀꯨꯏꯅ ꯆꯥꯔꯛꯇꯕꯒꯤꯀꯣ ꯆꯥꯛꯁꯦ
ꯀꯥꯔ ꯀꯅꯤ
ꯆꯥꯗꯕꯒ ꯆꯞ ꯃꯥꯟꯅꯔꯦ ꯍꯧꯖꯤꯛ ꯁꯤ ꯍꯞꯇꯥ ꯑꯁꯤꯗꯤꯀꯣ ꯆꯥꯗꯕꯒ ꯆꯞ ꯃꯥꯟꯅꯈ꯭ꯔꯕꯅꯤ ꯀꯩꯅꯣ ꯐꯖꯅ ꯀꯩꯅꯣ ꯇꯧꯗꯕꯅꯤꯅ ꯆꯥꯛꯁꯨ ꯐꯖꯅ ꯊꯣꯡꯕ ꯈꯣꯠꯄꯗꯣ ꯀꯩꯅꯣ ꯇꯧꯗ꯭ꯔꯤꯕ ꯏꯊꯟꯗ ꯐꯥꯎ ꯉꯛꯈ꯭ꯔꯕꯅꯦ ꯆꯥꯛ ꯆꯥꯗ ꯌꯥꯗꯕ ꯃꯤꯁꯦ ꯆꯥꯗ꯭ꯔꯁꯨ ꯑꯗꯨꯝ ꯂꯩꯕꯗꯨꯗ
ꯈꯠ ꯃꯣꯔꯅꯤꯡ ꯋꯥꯛꯀꯨꯝꯕ ꯈꯔ ꯉꯟꯅ ꯍꯧꯒꯠꯂꯒꯀꯣ ꯑꯦꯛꯁ꯭ꯔꯁꯥꯏꯁ ꯃꯆꯥ ꯃꯉꯥꯒꯨꯝꯕ ꯍꯥꯏꯇꯥꯔꯦ
ꯑꯗꯨꯅꯦ ꯑꯩꯅ ꯑꯥꯗ ꯂꯩꯔꯗꯤ ꯈꯔ ꯉꯟꯅ ꯍꯧꯒꯠꯀꯗꯕꯁꯨ ꯑꯣꯏꯕ ꯑꯗꯨ ꯅꯪ
ꯈꯣꯡ ꯊꯕꯛ ꯆꯠꯂꯁꯨ ꯈꯣꯡꯅ ꯆꯠꯀꯅꯤ ꯀꯤꯂꯣꯃꯤꯇꯥꯔ ꯑꯅꯤ ꯑꯅꯤꯗꯤ ꯐꯥꯒꯗꯕ ꯃꯥꯗꯦ ꯑꯃ ꯀꯨꯝꯕꯗꯤ ꯁꯠ
ꯍꯣꯏ ꯑꯗꯨꯅ ꯑꯩꯒꯤꯗꯤ ꯈꯔ ꯐꯥꯒꯗꯕ ꯃꯥꯟꯕ ꯀꯣ ꯑꯦꯛꯁ꯭ꯔꯁꯥꯏꯁ ꯁꯤꯗꯗꯤ ꯔꯨꯝꯁꯨ ꯅꯛꯄꯅꯦ ꯊꯕꯛ ꯃꯐꯝꯗꯁꯨ ꯇꯨꯝꯕꯅꯦ ꯌꯥꯗ꯭ꯔꯦꯅꯦ
ꯎꯝ
ꯍꯧꯖꯤꯛꯁꯨ ꯑꯩ
ꯅꯣꯏ ꯅꯣꯏꯒꯤ ꯅꯣꯏꯒꯤ ꯊꯕꯛꯇꯨꯗꯤ ꯑꯩ ꯑꯩꯒꯨꯝꯕꯅ ꯁꯨꯒꯗꯕ
ꯍꯣꯏ ꯅꯪꯒꯨꯝꯕ ꯑꯩꯈꯣꯏ ꯃꯦꯗꯥꯝꯒꯨꯝꯕ ꯈꯣꯏꯅꯀꯣ ꯃꯦꯗꯥꯝꯒꯨꯝꯕ ꯈꯣꯏꯅ ꯇꯧꯔꯁꯨ ꯑꯗꯨꯝ ꯐꯣꯟ ꯃꯦꯠꯂꯒ ꯂꯩꯔꯗꯤ ꯀꯅꯥꯗꯦꯗ ꯃꯤꯠ ꯁꯣꯛꯄ ꯀꯩꯅꯣ ꯇꯧꯒꯅꯤꯗ
ꯎꯝ ꯅꯪ ꯆꯠꯂꯣ ꯑꯩ ꯂꯥꯛꯈ꯭ꯔꯥꯒꯦ ꯑꯗꯨꯗ ꯁꯤ ꯑꯩ ꯑꯩ ꯅꯪꯒꯤ ꯃꯍꯨꯠ ꯁꯤꯜꯂꯒꯦ
ꯑꯗꯨ ꯌꯥꯏ ꯀꯦꯐꯦꯗ ꯑꯣꯏꯔꯗꯤ ꯈꯔꯗꯤ ꯕꯤꯖꯤ ꯑꯣꯏꯒꯗ꯭ꯔꯥ ꯈꯟꯕꯀꯣ ꯑꯩꯒꯤ ꯏꯕꯨꯡꯁꯨ ꯀꯩꯅꯣ ꯇꯧꯔꯒ ꯂꯩꯔꯕꯅꯦ ꯅꯦꯛꯁ ꯃꯟꯗꯤ ꯍꯣꯡꯂꯒꯦ ꯍꯣꯡꯂꯒꯦ ꯍꯥꯏꯔꯒ ꯂꯩꯕꯅꯦꯕ ꯀꯔꯤ ꯇꯧꯁꯤꯔꯥ ꯈꯪꯗꯦ ꯑꯩꯈꯣꯏ ꯑꯅꯤꯃꯛ ꯂꯩꯔꯁꯤꯔꯥ
ꯂꯩꯥꯔꯣ ꯂꯩꯔꯣ ꯅꯣꯢ ꯑꯅꯤ ꯌꯥꯔꯦ ꯅꯪꯒ ꯂꯩꯃꯤꯟꯅꯔꯗꯤ ꯈꯔ ꯐꯔꯅꯤ ꯅꯣꯏ
ꯑꯦ ꯈꯠꯅꯕ ꯈꯛꯇ ꯑꯣꯏꯒꯅꯤꯗ ꯑꯩꯁꯨ ꯑꯗꯨꯒꯨꯝꯕꯗꯣ ꯌꯥꯗꯕꯅꯤꯅ ꯂꯩꯃꯤꯟꯅꯔ ꯒ꯭ꯌꯥꯟ ꯇꯥꯕ ꯃꯤ ꯀꯩꯅꯣ
ꯅꯁꯥ ꯌꯥꯝ ꯐꯕꯗꯣ ꯑꯁ ꯇꯧꯈꯥꯏꯔ ꯂꯣꯏꯔꯦ ꯃꯨꯛꯕꯥꯔꯣ ꯑ ꯃꯣꯏ ꯃꯥ
ꯀꯤꯌꯦ ꯑꯩꯈꯣꯏꯗꯤ ꯆꯤꯟꯗ ꯈꯛꯇ ꯉꯥꯡꯕꯅꯦ ꯈꯨꯠ ꯊꯥꯅꯔꯗꯤ ꯀꯤꯌꯦꯍꯦ
ꯅꯍꯥꯟ ꯑꯩꯈꯣꯏ ꯑꯩꯈꯣꯏ ꯔꯨꯝꯗ ꯀꯩꯅꯣ ꯇꯧꯕ ꯀꯥꯟꯗꯨꯗ ꯑꯁ ꯑꯃꯗꯣ ꯃꯦꯗꯝ ꯑꯃꯗꯨꯒꯗꯤ ꯀꯩꯅꯣ ꯇꯧꯕꯅꯦ ꯑꯩꯈꯣꯏꯗꯤ ꯈꯨꯠ ꯊꯥꯅꯔꯗꯤ ꯀꯤꯌꯦꯕ ꯃꯥꯗꯤ ꯊꯥꯒꯦꯁꯨ ꯊꯥꯎ ꯑꯩꯁꯨ ꯊꯥꯒꯦ ꯍꯥꯏꯅꯀꯣ
ꯊꯥꯕꯨ ꯊꯥꯔꯗꯤ ꯅꯣꯏꯗꯤ ꯂꯣꯏꯔꯅꯤꯍꯦ
ꯑꯗꯨꯒꯤꯅꯦ ꯑꯩꯅ ꯍꯥꯏꯕꯅꯦ ꯃꯣꯏꯗꯤ ꯅꯨꯄꯥꯅꯤꯅ ꯅꯪꯁꯨ ꯈꯔ ꯀꯩꯅꯣ ꯇꯧꯑꯣ ꯍꯥꯏꯕꯅꯤ ꯆꯥꯒꯦꯁꯨ ꯆꯥꯒꯗꯕꯅꯤ ꯍꯥꯏꯅ ꯃꯥꯗꯤ ꯀꯩꯅꯣ ꯇꯧꯕꯅꯤꯅꯦ
ꯆꯥꯒꯦ ꯍꯥꯏꯔꯕꯨ ꯍꯥꯎꯅ ꯄꯤꯖꯈ꯭ꯔꯣꯅꯦ ꯄꯤꯖꯒꯗꯕꯅꯤ
ꯌꯨꯝ ꯊꯣꯛꯈ꯭ꯔꯁꯤꯔ ꯈꯪꯗ꯭ꯔꯦꯗ ꯑꯁ ꯌꯥꯗ꯭ꯔꯦ
ꯒ꯭ꯌꯥꯟ ꯃꯥꯟ ꯇꯥꯗ꯭ꯔꯦ ꯍꯥꯏꯅ ꯌꯨꯝꯗ ꯍꯦꯛꯇ ꯊꯣꯛꯂꯗꯤ ꯊꯕꯛꯁꯦ ꯌꯥꯝꯃꯟꯗꯅ
ꯎꯝ ꯂꯥꯁꯇ ꯌꯨꯝꯗ ꯑꯣꯏꯅ ꯇꯥꯔꯅꯦ ꯑꯩꯁꯨ
ꯍꯨꯝ
ꯃꯣꯏꯅ ꯂꯩꯥꯏꯁꯜꯂꯛꯄꯒꯤꯔꯥ ꯈꯪꯗꯦ ꯑꯁ ꯌꯨꯝ ꯌꯥꯝ ꯅꯤꯡꯁꯤꯡꯂꯛꯏ
ꯌꯨꯝꯗꯁꯨ ꯊꯕꯛ ꯑꯁ ꯊꯕꯛ ꯊꯕꯛ ꯊꯕꯛ ꯊꯕꯛ ꯉꯁꯥꯏꯁꯨ ꯑꯩꯈꯣꯏ ꯑꯌꯥꯝꯕꯅ ꯑꯩꯈꯣꯏ ꯋꯥꯔꯤ ꯁꯥꯟꯅꯕꯅꯤꯅ ꯊꯕꯛꯁꯦ ꯑꯁ ꯌꯥꯗ꯭ꯔꯦ ꯌꯥꯗ꯭ꯔꯦ ꯁꯨꯕ ꯌꯥꯗ꯭ꯔꯦ ꯌꯥꯗ꯭ꯔꯦ
ꯊꯕꯛꯗꯤ ꯂꯦꯞꯄ ꯅꯥꯏꯔꯣꯏꯅꯦ ꯌꯨꯝꯗꯁꯨ ꯑꯗꯨꯝ ꯂꯩꯒꯅꯤꯅ
ꯑꯁ ꯊꯗꯔꯦ ꯌꯨꯝꯕꯨ ꯌꯧꯗꯨꯅ
ꯀꯨꯝꯁꯤ ꯊꯣꯡꯂꯗꯤ ꯂꯥꯛꯇ꯭ꯔꯁꯨ ꯌꯥꯔꯦꯅ ꯊꯣꯛꯈ꯭ꯔꯣꯅ
ꯊꯤꯗ ꯂꯩꯔꯒ ꯉꯥꯎꯁꯤꯟꯅꯕ ꯈꯛꯇꯅꯤꯅꯦ ꯄꯩꯁꯥ ꯇꯤꯟꯕ ꯃꯤꯉꯣꯟꯗ ꯄꯤꯕ ꯑꯗꯨꯒꯨꯝꯕ ꯈꯛꯇ ꯅꯪꯒꯤ ꯀꯥꯟꯅꯕꯁꯨ ꯌꯥꯝ ꯂꯩꯗꯧ ꯃꯥꯜꯂꯦꯗ ꯅꯪꯒꯤꯁꯦ
ꯆꯥꯟꯅꯕ ꯂꯩꯇ꯭ꯔꯦ ꯑꯗꯨꯅꯅꯤ ꯑꯗꯨꯝ ꯊꯣꯛꯈ꯭ꯔꯁꯤꯔꯥ ꯈꯟꯕꯅꯤ ꯑꯦ ꯌꯨꯝ ꯊꯣꯛꯔꯁꯨ ꯄꯩꯁꯥ ꯂꯥꯛꯀꯗꯕ ꯃꯐꯝ ꯂꯩꯇꯕ ꯑꯗꯨꯅ ꯑꯁ ꯈꯪꯗꯦꯍꯦ ꯌꯨꯝꯊꯣꯛꯈ꯭ꯔꯗꯤ ꯅꯨꯄꯤ ꯊꯤ ꯊꯤꯅꯤꯡꯉꯥꯏ ꯇꯧꯈ꯭ꯔꯅꯤ
ꯑꯗꯨꯅꯦ ꯊꯤꯒꯗꯧ ꯂꯩꯔꯕꯅꯦ ꯊꯤꯔꯒ ꯀꯩꯅꯣ ꯇꯧꯕꯗꯨꯅ ꯑꯃꯨꯛ ꯐꯔꯕꯀꯣ ꯊꯤꯔꯣꯏ ꯍꯥꯏꯅꯗꯤ ꯄꯨꯟꯁꯤ ꯆꯨꯞꯄ ꯂꯩꯔꯣꯏꯗꯅ ꯊꯤꯒꯗꯕ ꯑꯣꯏꯔꯕꯅꯤꯅ ꯈꯔ ꯉꯜꯂꯤꯉꯩꯗꯒꯤ ꯄꯩꯁꯥ ꯇꯥꯟꯍꯧꯔꯒ ꯑꯉꯥꯡꯗꯣ ꯌꯣꯛ ꯌꯣꯛꯔꯒꯀꯣ
ꯑꯗꯨꯁꯨꯨ ꯄꯥꯝꯕ
ꯑꯍꯟ ꯑꯣꯏꯕ ꯀꯥꯟꯗ ꯄꯩꯁꯥꯗꯣ ꯀꯩꯅꯣ ꯇꯧꯒꯅꯤꯅꯦ ꯎꯝ
ꯀꯣꯟꯗ ꯀꯣ ꯎꯝ
ꯎꯝ
ꯈꯜꯂꯨꯕꯅ ꯑꯃ ꯍꯥꯏꯗꯨ ꯇꯥꯔꯦꯅꯦ
ꯎꯝ
ꯎꯝ ꯄꯨꯟꯁꯤꯁꯤꯗ ꯎ
ꯍꯪꯗꯔꯦ ꯑꯩꯁꯦ ꯀꯔꯤ ꯍꯥꯏꯁꯤꯔꯥ ꯍꯣ ꯉꯔꯥꯡ ꯍꯌꯦꯡꯗꯤ ꯍꯪꯕꯤꯌꯣꯗꯤ ꯍꯥꯏꯈ꯭ꯔꯕꯅꯦ ꯃꯥꯁꯨ ꯀꯩꯅꯣ ꯍꯪꯕꯤꯒꯦ ꯍꯥꯏꯌꯦ ꯚꯦꯀꯦꯟꯁꯤ ꯂꯩꯒꯗ꯭ꯔꯥ ꯂꯩꯔꯣꯏꯗ꯭ꯔꯥ ꯍꯥꯏꯕꯗꯣ
ꯎꯝ ꯉꯁꯥꯏ ꯑꯩꯅ ꯀꯩꯅꯣ ꯇꯧꯕꯗꯨ ꯅꯝꯕ꯭ꯔꯗꯨꯗꯤ
ꯃꯉꯣꯟꯗ ꯍꯪꯉꯣ ꯑꯩꯗꯤ ꯈꯪꯗꯦ ꯑꯗꯨꯗꯤ ꯍꯥꯏꯕꯅꯦ ꯂꯩꯗꯤ ꯂꯩ ꯕꯦꯒꯦꯟꯁꯤꯗꯤ ꯂꯩꯔꯝꯃꯅꯤ ꯍꯥꯏꯕꯅꯤ ꯃꯥꯗꯣ
ꯍꯣꯏ ꯂꯩꯒꯅꯤ ꯍꯥꯏꯌꯦ ꯃꯥꯁꯨ ꯑꯗꯨꯝ ꯂꯩꯕ ꯃꯥꯜꯂꯦꯗ
ꯎꯝ ꯑꯗꯨꯝ ꯂꯩꯕꯒꯤꯅꯤ ꯑꯩꯕꯨ ꯀꯧꯔꯤꯗꯣ ꯂꯥꯎꯑꯣ ꯂꯥꯎꯑꯣ ꯂꯥꯎ ꯈꯪꯗ꯭ꯔꯦ ꯈꯪꯗ꯭ꯔꯦ
ꯃꯣꯏꯗꯤ ꯑꯗꯨ ꯆꯠꯇ꯭ꯔꯤꯉꯩꯗꯗꯤ ꯇꯨꯝꯂꯒ ꯑꯗꯨꯝ ꯂꯩꯕ꯭ꯔꯣ ꯃꯣꯏꯁꯨ ꯊꯕꯛ ꯆꯠꯇ꯭ꯔꯤꯉꯩꯗꯗꯤ ꯄꯨꯡ ꯑꯍꯨꯝ ꯐꯥꯎ ꯉꯥꯏꯔꯒ
ꯎꯝ
ꯋꯤꯛ ꯑꯣꯐ ꯗꯤ ꯂꯩꯇ꯭ꯔꯕ ꯃꯥꯂꯤꯀꯣ
ꯂꯩꯌꯦ
ꯋꯤꯛꯂꯤ ꯑꯣꯐꯔꯣ ꯋꯤꯛꯂꯤ ꯑꯃ ꯂꯩꯕ꯭ꯔꯥ
ꯎꯝ ꯂꯩꯌꯦ ꯋꯤꯛꯂꯤ ꯋꯥꯟ ꯑꯃꯗ ꯂꯩꯌꯦ
ꯎꯝ ꯑꯗꯨꯗꯤ ꯐꯩꯅ ꯑꯩꯗꯤ ꯉꯁꯥꯏ ꯃꯥ ꯍꯥꯏꯕꯗꯣ ꯊꯥꯗ ꯑꯃꯒꯨꯝꯕꯗꯤ ꯂꯧꯕ ꯌꯥꯅꯤ ꯍꯥꯏꯕꯗꯣ ꯑꯦꯛꯁꯇ꯭ꯔꯥ ꯑꯣꯏꯔꯝꯒꯅꯤꯀꯣ ꯋꯤꯛꯂꯤ ꯅꯠ ꯇꯕꯗꯨꯒꯣ
ꯑꯗꯨ ꯑꯣꯢꯔꯝꯒꯅꯤ ꯃꯥꯗꯨ ꯇꯦꯗꯔ ꯀꯩꯅꯣ ꯇꯧꯕꯅꯤ ꯑꯣꯞ ꯂꯩꯕꯅꯤ
ꯎꯝ ꯎꯝ ꯃꯈꯥꯒꯤ ꯃꯦꯗꯝꯗꯨꯅ ꯍꯥꯏꯕꯅꯦ ꯋꯤꯛꯂꯤ ꯂꯩꯔꯗꯤ ꯐꯒꯅꯤꯅꯦ ꯍꯥꯏꯕꯅꯀꯣ ꯑꯩ ꯑꯩꯗꯤ ꯃꯥꯅ ꯍꯥꯏꯕꯗꯣ ꯊꯥꯗ ꯑꯃ ꯂꯧꯕꯗꯤ ꯌꯥꯅꯤ ꯍꯥꯏꯗꯣ ꯑꯦꯛꯁꯇ꯭ꯔꯥꯗ ꯑꯣꯏꯔꯝꯒꯅꯤ ꯑꯗꯨ ꯂꯧꯗ꯭ꯔꯗꯤ ꯄꯩꯁꯥꯗꯤ ꯑꯗꯨꯝ ꯀꯩꯅꯣ ꯇꯧꯋꯦ ꯍꯥꯏꯕꯀꯣ ꯑꯗꯨꯗꯤ ꯐꯖꯅ ꯌꯥꯏꯅ ꯋꯤꯛꯂꯤ ꯑꯃ ꯂꯩꯔꯗꯤ ꯑꯣꯐ ꯂꯧꯗ꯭ꯔꯁꯨ ꯌꯥꯏꯅ ꯑꯩꯈꯣꯏꯗꯤ
ꯌꯥꯏ ꯌꯥꯏ ꯅꯪꯒꯤꯗꯤ ꯑꯃꯨꯛ ꯍꯪꯉꯣ ꯑꯃꯨꯛ ꯍꯪꯉꯣ
ꯎꯝ ꯄꯤꯛꯂꯤꯌꯦ ꯍꯪꯒꯦ ꯂꯩꯔꯗꯤ ꯑꯗꯨꯗꯅ ꯑꯗꯨꯝ ꯐꯥꯒꯗꯧꯕ ꯃꯥꯜꯂꯤ
ꯃꯥ ꯋꯤꯛꯂꯤ ꯑꯥ ꯋꯤꯛꯂꯤ ꯂꯩꯕꯒꯨꯝ ꯑꯧ ꯃ ꯑꯩꯅ ꯂꯩꯕ ꯀꯥꯟꯗꯗꯤ ꯂꯩꯕꯅꯦ
ꯑꯣ ꯑꯗꯨꯗꯤ ꯂꯩꯔꯝꯒꯅꯤꯗ ꯑꯦꯛꯁꯇ꯭ꯔꯥ ꯑꯩꯈꯣꯏꯅ ꯑꯣꯐ ꯂꯧꯕꯗꯣ ꯑꯣꯏꯔꯝꯒꯅꯤ ꯊꯥꯗ ꯑꯃꯗꯤ ꯂꯧꯕ ꯌꯥꯏ ꯍꯥꯏꯅꯀꯣ
ꯎꯝ
ꯑꯗꯨ ꯂꯧꯗ꯭ꯔꯗꯤ ꯕꯣꯅꯁꯇ ꯑꯗꯨꯝ ꯄꯤꯕ ꯃꯥꯜꯂꯦꯅ ꯑꯦꯇꯦꯟꯗꯦꯟꯁꯀꯤꯗꯣ
ꯎꯝ ꯃꯣꯏꯗꯨꯅ ꯄꯩꯁꯥꯒꯤꯗꯤ ꯃꯣꯏꯗꯨꯅ ꯅꯨꯡꯉꯥꯏ ꯍꯥꯏ ꯃꯥꯗꯤ ꯑꯩꯈꯣꯏꯗꯨꯅ ꯅꯨꯡꯉꯥꯏ ꯑꯩꯈꯣꯏ ꯑꯥ ꯌꯨꯝ ꯆꯠꯒꯗꯕ ꯢꯌꯥꯝꯕ ꯑꯃꯗꯨꯁꯨ ꯍꯥꯏ ꯑꯁꯤꯗꯅ ꯀ ꯀꯩꯅꯣ ꯍꯥꯏꯌꯦ ꯑꯗꯨꯝ ꯍꯥꯏ ꯑꯩ ꯑꯩꯕꯨꯁꯨ ꯂꯥꯎꯒꯦ ꯁꯣꯃꯤꯟꯅꯔꯣ ꯍꯥꯏꯕꯅꯦꯕ ꯃꯥ ꯂꯩꯒꯥꯟꯗ
ꯄꯩꯁꯥꯅꯗꯤ ꯅꯣꯏ ꯍꯧꯖꯤꯛ ꯂꯩꯕꯗꯨꯅ ꯐꯕ
ꯅꯠꯇꯦ ꯑꯥꯗꯁꯨ ꯐꯩ ꯍꯥꯏꯕꯅꯦꯕ
ꯑꯣ
ꯍꯥꯢꯐꯦꯠ ꯍꯥꯏꯅꯔꯝꯕ ꯃꯐꯝꯗꯣ ꯑꯗꯨꯗꯁꯨ ꯐꯩꯌꯦ ꯍꯥꯏꯕꯅꯤ
ꯍꯣꯏ ꯕꯣꯅꯥꯁ ꯂꯩꯔꯗꯤ ꯑꯗꯨꯝ ꯐꯕꯨꯗꯤ ꯐꯩꯅ ꯀꯣ ꯕꯣꯅꯥꯁ ꯍꯥꯏꯕꯁꯦ ꯑꯦꯇꯦꯟ ꯗꯦꯠ ꯋꯥꯟ ꯍꯦꯛ ꯑꯣꯏꯔꯒ ꯄꯤꯌꯦ ꯍꯥꯏꯌꯦ ꯃꯣꯏꯗꯤ
ꯎꯝ
ꯑꯁ ꯑꯩꯈꯣꯏ ꯃꯦꯗꯝꯅ ꯌꯥꯝ ꯄꯥꯝꯕꯗꯨꯅꯅꯦ ꯁꯦꯂꯔꯤ ꯅꯨꯃꯤꯠꯇꯨꯗꯤ ꯃꯥꯗꯤ ꯉꯟꯅ ꯄꯤꯕꯗꯣ ꯄꯥꯝꯕꯅꯦ
ꯑꯁ ꯅꯣꯏꯒꯤꯗꯨꯗꯤ ꯑꯁ ꯌꯥꯗꯦꯗ ꯀꯥꯢꯗꯒꯤ
ꯑꯁꯤꯅꯗꯤ ꯈꯔ ꯀꯩꯅꯣ ꯇꯧꯋꯦ ꯊꯥꯗꯣ ꯆꯠꯄ ꯈꯪꯗꯦꯕ ꯊꯥ ꯇꯪꯈꯥꯏꯗꯒꯤ ꯁꯦꯂꯔꯤ ꯄꯤꯕꯅꯤꯅꯀꯣ ꯑꯗꯨ ꯇꯪ ꯀ